ꯇꯥꯕ꯭ꯔꯣ
ꯍꯣꯏ ꯇꯥꯏꯌꯦ ꯫
ꯀꯩ ꯇꯧꯕ꯭ꯔꯣ?
ꯑꯥ ꯀꯔꯤꯁꯨ ꯇꯧꯗꯦ ꯫ ꯍꯤꯞꯄꯒꯂꯩ ꯑꯗꯣ ꯃꯨꯚꯤ ꯌꯦꯡꯉꯒ ꯂꯩ ꯫
ꯉꯁꯥꯏ ꯑꯩꯗꯤ ꯑꯗꯨꯝ ꯊꯕꯛ ꯃꯐꯝꯗ ꯑꯗꯨꯝ ꯂꯩꯌ‌ꯦꯗ ꯫
ꯑꯣ ꯍꯧꯖꯤꯛꯁꯨ ꯊꯕꯛꯗ ꯂꯩꯕ꯭ꯔꯥ?
ꯍꯣꯏ
ꯑ‌ꯣ ꯍꯣ
ꯍꯧꯖꯤꯛ ꯈꯔ ꯐ꯭ꯔꯤ ꯑꯣꯏꯕꯒꯤꯀꯣ ꯫
ꯑꯣ ꯑ‌ꯣ ꯎꯝ
ꯉꯁꯤꯗꯤ ꯗ꯭ꯌꯨꯇꯤ ꯂꯩꯇꯦ ꯫
ꯗꯨꯇꯤꯗꯤ ꯂꯣꯏꯔꯦ ꯑꯗꯨ ꯑꯩꯈꯣꯏꯒꯤ ꯑꯦꯛꯖꯥꯝ ꯄꯨꯔꯛꯈꯔꯁꯨ ꯎꯝ ꯂꯩꯌ‌ꯦ ꯑꯗꯨꯕꯨ ꯑꯗꯨꯕꯨ ꯑꯩꯈꯣꯏꯒꯤ ꯗꯨꯒꯤꯗꯤ ꯍꯧꯖꯤꯛꯇꯤ ꯂꯣꯏꯔꯦ ꯑꯗꯨ ꯄꯔꯈꯥ ꯂꯣꯏꯔꯒ ꯑꯃꯨꯛꯀ ꯆꯠꯀꯅꯤ ꯫ ꯎꯠꯇꯦꯗꯤ
ꯑꯠꯆꯥ ꯆꯥ ꯄꯥꯏꯌꯨ ꯄꯥꯏ ꯉꯁꯥꯏꯗꯣ ꯑꯩ ꯇꯧꯔꯛꯀꯦ ꯇꯧꯕꯅꯦ ꯑꯗꯣ ꯈꯔ ꯃꯤꯖꯤ ꯑꯣꯏꯕꯀꯣ
ꯍꯣꯏ ꯑꯗꯣ ꯂꯥꯟꯁ ꯆꯥꯔꯕ꯭ꯔꯣ
ꯍꯣꯏ ꯂꯥꯟꯁꯤ ꯆꯔꯦ
ꯑꯣ ꯊꯕꯛ ꯇꯔꯥ
ꯍꯣꯏ ꯊꯕꯛ ꯃꯄꯝꯗ ꯆꯥꯕꯅꯤ
ꯑꯣ
ꯈꯥꯏꯗꯒꯤ ꯆꯈ꯭ꯔꯝꯅꯤꯗ
ꯑꯣ ꯑꯥꯏꯗꯤ ꯑ ꯆꯥꯗ꯭ꯔꯤ ꯑ ꯆꯥꯛꯗꯤ ꯆꯥꯔꯦ ꯑꯌꯨꯛꯀꯤꯗꯤ ꯆꯥꯔꯦ ꯑꯌꯨꯛꯇ ꯑꯗꯨ ꯂꯟꯁꯇꯤ ꯆꯥꯗ꯭ꯔꯤ
ꯎꯝ
ꯅꯑꯥꯟ ꯆꯥꯎꯅꯦ ꯀꯩꯅꯣ ꯏꯁꯥ ꯁꯣꯛꯀꯅꯤ
ꯍꯝ ꯅꯠꯇꯦ ꯆꯥꯠ ꯂꯝꯈ꯭ꯔꯦ
ꯑꯗꯨꯗꯤ ꯀꯩꯅꯣꯝꯗꯤ ꯆꯥꯔꯝꯒꯅꯤꯅ
ꯑꯥꯍꯣ ꯀꯔꯤꯁꯨ ꯆꯥꯗꯦ ꯃꯁꯤ ꯑꯥ ꯑꯌꯨꯛꯇꯗꯤ ꯆꯥꯔꯦ ꯑꯗꯣ ꯑꯃꯨꯛꯀ ꯆꯥꯔꯦ ꯑꯂꯩꯁꯨ ꯅꯠꯇꯦ ꯅꯠꯇꯦ ꯈꯨꯟꯒꯤ ꯃꯤ
ꯇꯥꯛ ꯑꯗꯨꯝ ꯐꯖꯅ ꯆꯥꯎꯋꯣ ꯂꯥꯟꯁꯒꯨꯝꯃ ꯂꯣꯛ ꯗꯤꯟꯅꯔꯁꯨ ꯑꯗꯨꯝ ꯆꯥꯛꯗ ꯐꯖꯅ ꯆꯥꯒꯗꯕꯅꯤ ꯏꯁꯥ ꯁꯣꯛꯄꯅꯤ ꯏꯁꯥ ꯁꯣꯛꯎꯗꯤ ꯀꯔꯤꯁꯨ ꯇꯧꯕ ꯉꯝꯗꯦ ꯏꯁꯥꯖꯦ ꯀꯩꯅꯣ ꯏꯁꯥ ꯐꯥꯕꯁꯦ ꯂꯟꯅꯤ ꯍꯥꯏꯗꯣ ꯈꯪꯗ꯭ꯔꯣ
ꯑꯣꯏ ꯍꯣꯏ ꯈꯡꯉꯦ ꯀꯔꯝꯅ ꯃꯇꯦꯡ ꯃꯇꯦꯡ ꯄꯪꯉꯤ
ꯍꯧꯖꯤꯛ ꯃꯨꯚꯤ ꯌꯦꯡꯔꯒ ꯂꯩꯔꯦꯕ
ꯍꯣꯏ ꯃꯨꯚꯤ ꯌꯦꯡꯔꯒ ꯂꯩꯌꯦ ꯍꯣꯏ
ꯑꯗꯨꯗꯤ ꯊꯕꯛ ꯆꯤꯟꯒ ꯂꯩꯔꯦꯅꯦ
ꯍꯥ ꯅꯠꯇꯦ
ꯅꯣꯡꯆꯨꯝ ꯆꯨꯝꯕ꯭ꯔꯣ
ꯅꯣꯡ ꯆꯨꯗꯦ ꯂꯩꯇꯦ ꯁꯣꯏ ꯊꯨꯋꯥꯎꯖꯟ ꯀꯦꯄꯦ ꯑꯩꯈꯣꯏꯗꯗꯤ ꯅꯣꯡ ꯆꯨꯔꯦꯗ ꯌꯥꯝ ꯀꯃꯥꯏꯟ ꯍꯥꯏꯒꯔꯥ ꯑꯗꯨꯝ ꯁꯥꯔꯒ ꯂꯩꯕꯅꯤ
ꯑꯣ ꯆꯔꯤ ꯅꯁꯥꯏꯠꯗꯤ ꯑꯣ
ꯑꯤꯌꯔ ꯃꯥꯢꯛꯀꯤ
ꯅꯁꯥꯏꯗꯤ ꯆꯨꯋꯦ ꯑꯗꯨꯝ ꯆꯨꯋꯦ ꯅꯁꯥꯏꯗꯤ
ꯅꯣꯡ ꯆꯨꯗꯨꯅ ꯐꯥꯏꯅꯤ ꯂꯩꯩꯕ ꯅꯨꯡꯉꯥꯏꯔꯝꯅꯤ
ꯑꯣꯢ ꯐꯩ ꯑꯣꯢ ꯑꯗꯨ ꯍꯨꯖꯤꯛꯇꯤ ꯁꯥꯏ
ꯐꯦꯟꯒ ꯂꯩꯗ꯭ꯔꯣ ꯑꯦꯁꯤꯒ ꯂꯩꯗ꯭ꯔꯣ ꯑꯥ
ꯄꯦꯟ ꯑꯦ ꯐꯦꯟꯒꯨꯝꯕ ꯑꯦꯁꯤꯒꯨꯝꯕ ꯂꯩꯇ꯭ꯔꯣ
ꯑ ꯢꯁ ꯁꯤꯗꯤ ꯂꯩꯇꯦ ꯀꯃꯥꯏꯅꯥ ꯍꯥꯏꯅꯤ ꯑꯦꯁꯤꯗꯤ ꯄꯤꯗꯦ ꯐꯦꯟꯗꯤ ꯂꯩꯌꯦ ꯑꯗꯨ ꯑꯦꯁꯤꯗꯤ ꯄꯤꯗꯦ
ꯐꯦꯟ ꯂꯩꯔꯗꯤ ꯌꯥꯢꯗ ꯍꯣꯏ ꯅꯣꯏ ꯑꯩꯈꯣꯏꯔꯣꯝ ꯅꯣꯏꯔꯣꯝꯗꯗꯤ
ꯍꯣꯏ ꯌꯥꯏꯌꯦ ꯍꯣꯏ ꯐꯦꯟꯗꯤ ꯐꯦꯟꯗꯤ ꯑꯅꯤ ꯈꯛꯇ ꯂꯩꯌꯦ
ꯑꯁꯤꯗꯗꯤ ꯑꯦꯁꯤ ꯅꯠꯇ꯭ꯔꯗꯤ ꯢꯡꯗꯦꯕ ꯑꯦꯁꯤ ꯐꯥꯑꯣ ꯑꯗꯨꯝ ꯁꯥꯕꯅꯦꯕꯥ ꯁꯤꯗꯥꯗꯤꯀꯣ
ꯑꯦꯁꯤꯗ ꯂꯩꯕ꯭ꯔꯥ ꯅꯈꯣꯏꯗꯤ
ꯍꯣꯏ ꯑꯦꯁꯤꯗ ꯂꯩꯅꯤ
ꯑꯣ
ꯑꯦꯁꯤ ꯅꯠꯇ꯭ꯔꯗꯤ ꯁꯤꯗꯗꯤ ꯌꯥꯝ ꯁꯥꯏ ꯀꯣ ꯑꯗꯨꯒꯤ
ꯑ ꯅꯪꯗꯤ ꯏꯝꯐꯥꯜ ꯏꯐꯥꯜꯒꯤ ꯃꯄꯥꯟꯗ ꯂꯩꯕ꯭ꯔꯥ
ꯍꯣꯏ ꯃꯄꯥꯟꯗꯅꯦ ꯑꯩꯅ ꯂꯩꯔꯤꯁꯦ
ꯄꯨꯛ ꯆꯥꯛꯌꯦ
ꯀꯗꯥꯏꯗ ꯃꯥꯟꯗꯣꯔꯤ
ꯅꯪꯅ ꯍꯥꯢꯕꯗꯣ
ꯍꯣꯢ ꯑꯗꯨꯒꯤꯅꯦ
ꯅꯪꯒꯤ ꯅꯪꯒꯤ ꯅꯅꯥꯛꯇ ꯂꯩꯒꯗꯕ ꯃꯥꯟꯕ꯭ꯔꯣꯅꯦ
ꯑꯝ
ꯑꯂꯨ ꯅꯪꯒꯤ ꯅꯅꯥꯛꯇ ꯂꯩꯒꯗꯕ ꯃꯥꯜꯂꯦ ꯅꯪꯒꯤ ꯅꯅꯥꯥꯛꯇ ꯂꯩꯒꯗꯕ ꯃꯥꯜꯂꯦ
ꯑ ꯑꯩꯗꯤ ꯐꯖꯅ ꯇꯥꯗꯦ
ꯍꯥꯢ ꯍꯥꯢ ꯅꯪ ꯒ꯭ꯌꯥꯟ ꯇꯥꯔꯗꯤ ꯂꯣꯏꯔꯦꯅ
ꯑ ꯐꯝꯃꯒ ꯂꯩꯌꯦ
ꯊꯕꯛ ꯌꯥꯝ ꯆꯤꯟꯕ ꯃꯥꯜꯂꯦꯗ ꯅꯪꯁꯦ ꯑ
ꯇꯦ ꯇꯨꯇꯤꯗꯤꯁ ꯂꯣꯢꯗꯔꯤꯗꯨꯗꯤ ꯗꯤꯁꯨ ꯂꯣꯢꯔꯦ ꯑꯗꯣ
ꯀꯔꯝ ꯀꯔꯝꯕ ꯃꯋꯣꯡꯗ ꯌꯦꯡꯕꯔꯣ
ꯍꯝ ꯃꯨꯕꯤꯗꯤ ꯒꯦꯝꯁ ꯅꯠꯇꯦ ꯑꯦꯅꯤꯃꯤ ꯌꯦꯉꯥꯗꯤ ꯍꯥꯏꯗꯤ ꯀꯔꯤ ꯒꯦꯝꯁ ꯁꯤ ꯃꯃꯤꯡꯗꯤ ꯀꯥꯎꯋꯦ ꯋꯥ ꯍꯥ꯫
ꯑꯦꯅꯤꯃꯦꯒꯨꯝꯕ ꯌꯦꯡꯕ꯭ꯔꯣ ꯅꯪ ꯫
ꯍꯣꯏ ꯑꯦꯅꯤꯃꯤꯁꯨ ꯍꯣꯏ ꯌꯦꯡꯏ ꯏꯅꯤꯃꯤꯗꯤ ꯎꯝ ꯄꯥꯝꯃꯦ꯫
ꯑꯩꯗꯤ ꯄꯥꯝꯗꯦ꯫
ꯍꯥꯏꯔꯛꯀꯤꯀꯣ ꯑꯩꯅ ꯍꯥꯏꯕꯗꯣ꯫ ꯂꯩꯅꯦ ꯑꯦꯅꯤꯃꯤꯗꯤ ꯀꯣ ꯑꯣ ꯁꯣꯝ ꯂꯣꯝꯗ ꯂꯤꯡ ꯊꯝꯕ꯭ꯔ ꯅꯪ꯫
ꯑꯦꯅꯤꯃꯦ ꯌꯦꯡꯗ ꯌꯦꯡꯗ꯭ꯔꯗꯤ ꯀꯃꯥꯏ ꯈꯪꯅꯤ꯫
ꯑꯣ ꯃꯥꯅꯤ ꯌꯦꯡꯗꯦ꯫
ꯍꯣꯏ ꯅꯔꯨ ꯅꯔꯨꯇꯣꯕꯨꯗꯤ ꯈꯪꯉꯤ ꯫ ꯅꯔꯨꯇꯣꯃꯥꯒꯤ ꯃꯤꯡ ꯈꯛꯇꯅꯦ ꯃꯁꯛ ꯐꯧ ꯈꯪꯗꯦ
ꯃꯥꯒꯤ ꯀꯦꯔꯦꯛꯇꯔ ꯇꯔ ꯇꯣꯗꯦ꯫
ꯅꯟꯇꯔꯅꯦꯜ ꯅꯔꯨꯇꯣꯒꯤꯗꯤ
ꯑꯗꯨꯗꯤ ꯃꯨꯕꯤꯒꯨꯝꯕꯗꯤ꯫
ꯍꯣꯏ ꯃꯨꯕꯤꯒꯨꯝꯕꯁꯨ ꯌꯦꯡꯉꯦ ꯑꯗꯨꯝ ꯌꯦꯡꯗꯦ꯫ ꯍꯥꯏꯗꯤ ꯎꯝ ꯏꯟꯁꯇꯒ꯭ꯔꯥꯝꯗ ꯑꯗꯨꯝ ꯂꯩꯑꯦ ꯫ ꯔꯤꯜꯁꯀꯨꯝꯕ ꯌꯦꯡꯉꯦ ꯑꯗꯣ ꯃꯨꯕꯤꯗꯤ ꯍꯥ ꯥ ꯋꯥꯏꯐꯥꯏ
ꯌꯥꯏ ꯌꯥꯏ ꯌꯥꯏꯌꯦ꯫ ꯑꯩꯁꯨ ꯏꯟꯗ ꯏꯟꯁꯇꯥꯒ꯭ꯔꯥꯝꯗ ꯑꯗꯨꯝ ꯔꯤꯜꯁ ꯕ꯭ꯔꯥꯎꯁ ꯇꯧꯕꯗꯣ ꯑꯗꯨꯝ ꯔꯤꯜꯁ ꯏꯁꯀꯣꯜ ꯇꯧꯔꯒ ꯑꯗꯨꯝ ꯏꯟꯁꯇꯥꯒ꯭ꯔꯥꯝꯗꯀꯣ ꯏꯟꯁꯇꯥꯒ꯭ꯔꯥꯝꯗ ꯆꯪꯉꯗꯤ ꯔꯤꯜꯁ ꯔꯤꯜꯁ ꯗꯣ ꯌꯦꯡꯉꯗꯤ ꯑꯗꯨꯝ ꯇꯣꯛꯅꯤꯡꯗꯕꯅꯦ꯫
ꯑꯣ ꯑꯩ
ꯑꯗꯨꯝ ꯌꯦꯡ ꯌꯦꯡꯉꯒꯥ ꯂꯩꯕꯅꯤ꯫
ꯑꯣ ꯑꯩꯅ ꯅꯣ ꯍꯥꯏꯕꯅꯤ꯫ ꯍꯣꯏ ꯑꯩꯁꯨ ꯁꯨꯃꯥꯏꯅ ꯇꯧꯋꯦ ꯑꯗꯣ ꯑꯥ
ꯑꯗꯣ ꯀꯔꯤꯅꯣ꯫
ꯇꯥꯈ꯭ꯔꯦꯗꯤ ꯃꯇꯝꯁꯨ ꯂꯩꯇꯦ ꯀꯣ ꯑꯗꯨ ꯏꯟꯁꯇꯥꯒ꯭ꯔꯥꯝꯗ ꯏꯁꯀꯣꯜ ꯇꯧꯔꯒ ꯍꯣꯏ
ꯑꯗꯣ ꯅꯪꯒꯤ ꯏꯟꯁꯇꯥꯒ꯭ꯔꯥꯝꯁꯦ ꯅꯪꯒꯤ ꯏꯟꯁꯇꯥꯒ꯭ꯔꯥꯝ ꯑꯥꯏꯗꯤꯗꯤ꯫
ꯑꯩꯒꯤ ꯏꯟꯁꯇꯒ꯭ꯔꯥꯝ ꯑꯥꯏꯗꯤ ꯑꯩꯒꯤ ꯎꯝ ꯃꯤꯡ ꯆꯞ ꯃꯥꯟꯅꯩ꯫
ꯅꯪꯒꯤ ꯃꯤꯡꯗꯤ ꯈꯪꯉꯤ ꯑꯩ꯫
ꯑꯩ ꯃꯤꯡꯗꯤ ꯁꯤꯗꯥ ꯅꯪꯒꯤ ꯐꯣꯟꯗ
ꯑꯗꯨꯝ ꯑꯗꯨꯝ ꯊꯥꯕꯤꯌꯣ ꯑꯗꯨꯗꯤ ꯅꯪ ꯑꯗꯨ ꯅꯪ ꯊꯥꯕꯤꯌꯣ ꯑꯗꯨꯝ ꯑꯥꯏꯗꯤꯗꯣ꯫
ꯍꯨꯖꯤꯛ ꯍꯨꯖꯤꯛ ꯀꯣꯜ ꯇꯧꯕꯒꯤ ꯑꯥ
ꯍꯣꯏ ꯍꯣꯏ ꯍꯣꯔꯦꯟ ꯍꯣꯔꯦꯟ ꯍꯣꯔꯦꯟ꯫
ꯄ꯭ꯔꯟꯗꯜ ꯂꯩꯌꯦ ꯫ ꯑꯣ
ꯍꯣꯔꯦꯟ ꯅꯥꯏ ꯍꯥꯏꯕꯤꯒꯦꯔꯣ꯫
ꯑꯣꯏꯔꯅꯤꯌꯦ꯫
ꯐꯣꯂꯣꯋꯔꯁꯀ ꯌꯥꯝꯃ ꯌꯥꯝꯕ ꯃꯥꯜꯂꯦꯀꯣ ꯑꯗꯨꯗꯤ ꯅꯪꯁꯦ
ꯑꯩꯗꯤ ꯎꯝ ꯑ ꯑꯇꯣꯞꯄ ꯅ꯭ꯌꯨ ꯑꯦꯀꯥꯎꯟ ꯑ ꯑꯇꯣꯞꯄ ꯀ꯭ꯔꯦꯠ ꯇꯧꯑꯦ
ꯑꯣ
ꯅ꯭ꯌꯨ ꯑꯦꯀꯟ ꯑꯃꯨꯛ ꯀꯥ ꯇꯧꯋꯦ ꯉꯁꯥꯏꯒꯤꯗꯤ ꯍꯦꯛ ꯇꯧꯔꯦ ꯃꯈꯣꯏꯅ ꯃꯥꯅ ꯃꯤꯅ ꯑꯩ ꯀ꯭ꯔꯁꯅ ꯍꯦꯛ ꯇꯧꯈ꯭ꯔꯦ
ꯃꯔ
ꯎꯝ ꯇꯥꯕ꯭ꯔꯣ
ꯍꯣꯏ ꯇꯥꯏ ꯅꯪꯟ ꯍꯤꯟꯗꯤ ꯂꯣꯟ ꯈꯝꯕ꯭ꯔꯥ
ꯈꯪꯉꯦ
ꯈꯪꯉꯦ ꯑꯣ ꯑꯗꯨꯗꯤ ꯍꯧꯖꯤꯛ
ꯇꯧꯗꯦꯗ ꯑꯗꯨꯝ ꯈꯔ ꯈꯔ ꯈꯪꯕꯗ ꯃꯤꯒꯨꯝꯕꯅꯗꯤ ꯈꯪꯅꯤꯗ ꯑꯗꯨꯝ ꯈꯔ ꯈꯔ ꯒ꯭ꯌꯥꯟ ꯇꯥꯑꯦꯀꯣ ꯉꯥꯡ ꯅꯥꯕꯗꯣ ꯑꯗꯨꯝ ꯇꯧꯔꯗꯤ ꯌꯥꯏꯅ ꯀꯗꯥꯏ ꯀꯥꯏ ꯆꯠꯄ꯭ꯔꯣ ꯀꯔꯤ ꯇꯧꯕ꯭ꯔꯣ ꯑꯗꯨꯃꯥꯏꯅ ꯇꯧꯕ꯭ꯔꯣ ꯁꯨꯃꯥꯏꯅ ꯇꯧꯕ꯭ꯔꯣ ꯑꯗꯣ ꯑꯗꯣ ꯈꯪꯂꯗꯤ ꯂꯣꯏꯅ
ꯑꯣ ꯍꯣꯏ ꯌꯥꯏ ꯍꯣꯏ ꯑꯅꯤ ꯈꯔ ꯈꯔ ꯈꯔ ꯈꯪꯉꯦ
ꯈꯪꯗꯕ ꯅꯤꯗ ꯍꯥꯏꯗꯤ ꯍꯣꯏꯁꯦ
ꯑꯩꯒꯤ ꯍꯤꯟꯗꯤ ꯁꯨ ꯃꯅꯤꯄꯨꯔꯤ ꯃꯥꯜꯂꯦ
ꯃꯤꯡꯗꯤ ꯑ ꯑꯩꯈꯣꯏꯒꯤ ꯑ ꯂꯣꯟꯅꯤꯅꯀꯣ ꯑꯩꯈꯣꯏ ꯀꯟꯇ꯭ꯔꯤꯒꯤ ꯂꯣꯟꯗꯤ ꯗꯨꯝꯀꯣ ꯈꯪꯒꯗꯕꯅꯤ ꯈꯪ ꯈꯪꯅꯤꯡꯉꯥꯏ ꯃꯊꯧ ꯇꯥꯕꯅꯤ
ꯑꯣꯏ ꯃꯅꯦ ꯃꯨꯜꯂꯦꯀꯣ
ꯑꯁ ꯉꯁꯤ ꯕ꯭ꯔꯥꯖꯤꯜ ꯁꯤ ꯢꯇꯣꯝꯗꯀꯣ ꯑꯁ ꯅꯨꯡꯉꯥꯏꯇꯕꯗꯣ ꯀꯣ ꯑꯁ ꯑꯩ ꯂꯣꯏꯔꯦ
ꯑ ꯃꯥꯅꯦ ꯍꯣꯏ ꯅꯦꯃ꯭ꯔꯁꯨ ꯀꯄꯦ ꯀꯣ
ꯁ ꯅꯦꯃꯥꯔꯗꯣ ꯌꯦꯡꯕ ꯑꯁ ꯑꯩ ꯉꯝꯗꯅꯦ ꯑꯩꯐꯥꯎ ꯀꯞꯄꯅꯤ
ꯍꯣꯏ ꯍꯣꯏ ꯑꯩꯈꯣꯏꯁꯨ ꯌꯦꯡꯕ ꯅꯨꯡꯉꯥꯏꯇꯦ
ꯄꯤ ꯇꯥꯕꯅꯦ ꯑꯩꯁꯦ
ꯑꯣ ꯅꯪꯁꯨ ꯀꯞꯄ꯭ꯔꯥ
ꯍꯥꯏꯗꯤ ꯅꯦꯃꯥꯔ ꯅꯦꯃꯥꯔꯒꯤ ꯕꯤꯛ ꯐꯦꯟꯁꯅꯤꯕ ꯑꯩꯁꯤꯀꯣ ꯗꯥꯏ ꯍꯥꯔꯠ ꯐꯣꯟꯁꯅꯤꯕ
ꯑꯣ ꯑꯣ ꯍꯣꯏ ꯑꯗꯨꯗꯤ ꯍꯣꯏ ꯃꯥꯜꯂꯦ
ꯃꯥ ꯑꯗꯨꯒ ꯑꯗꯨꯁꯨ ꯑꯗꯨꯗꯁꯨ ꯃꯥꯁꯦ ꯑꯔꯣꯏꯕꯅꯤꯅꯀꯣ ꯋꯥꯔꯜ ꯀꯞꯇ ꯑꯔꯣꯏꯕꯅꯤꯅꯀꯣ ꯃꯥꯁꯦ
ꯍꯣꯏ
ꯑꯗꯨꯒꯤ ꯃꯥꯒꯤ
ꯑꯣ
ꯑꯗꯨꯒꯤ ꯃꯥꯒꯤ ꯃꯇꯧꯗꯨ ꯌꯦꯡꯉꯒꯀꯣ ꯑꯁ ꯃꯥꯒꯤ ꯄꯦꯅꯦꯜ ꯄꯦꯅꯥꯜꯇꯤ ꯆꯟꯕꯗꯣ ꯑꯁ ꯐꯖꯕꯗꯨꯒꯣ
ꯍꯣꯏ ꯍꯣꯏ ꯍꯣꯏ ꯎ ꯍꯣꯏ ꯐꯖꯩ ꯍꯣꯏ
ꯃꯉꯣꯟꯗ ꯆꯦꯂꯦꯟꯖ ꯇꯧꯕꯗꯣ
ꯑ
ꯑꯗꯨꯒ ꯅꯤꯔꯃꯅꯁꯨ ꯑꯃꯨꯛꯀ ꯆꯦꯂꯦꯟꯖꯇ ꯇꯧꯋꯦꯕ
ꯍꯣꯏ ꯈꯪꯉꯦꯅꯦ ꯌꯦꯡꯉꯦ ꯑꯩ
ꯎꯝ ꯅꯦꯃꯥꯥꯔꯒꯤ ꯄꯦꯅꯥꯜꯇꯤꯗꯤ ꯌꯥꯝ ꯇꯣꯉꯥꯟꯕꯅꯤꯀꯣ ꯃꯤꯗꯒꯤ ꯃꯥꯅ ꯄꯦꯅꯥꯜꯇꯤ ꯇꯧꯕꯗꯣ ꯌꯥꯝ ꯇꯣꯉꯥꯟꯕꯅꯤ ꯃꯥꯒꯤ ꯄꯦꯅꯥꯜꯇꯤ ꯈꯨꯗꯤꯡ ꯌꯦꯡꯉꯣ ꯃꯥꯅ ꯄꯦꯅꯥꯜ ꯅꯨꯄꯤ ꯂꯧꯕꯗꯣ ꯑꯗꯨ ꯈꯨꯗꯤꯡ ꯌꯦꯡꯉꯣ ꯇꯣꯉꯥꯟꯕꯅꯦ ꯅꯦꯃꯥꯔꯗꯤ
ꯌꯦꯡꯒꯦ ꯍꯣꯔꯦꯟ ꯌꯦꯡꯒꯦ ꯑꯣ ꯍꯣꯔꯦꯟꯁꯨ ꯅꯟꯅ ꯑꯃꯨꯛꯀ ꯀꯣꯜ ꯇꯧꯔꯒꯣ